ꯍꯜꯂꯣ
ꯑꯣ ꯇꯥꯕꯔꯣ
ꯑꯣ ꯇꯥꯔꯦ ꯇꯥꯏꯔꯦ ꯍꯧꯖꯤꯛꯇ ꯑꯃꯨ ꯇꯥꯅꯤꯉꯥꯏ ꯑꯩꯗꯣ ꯇꯥꯕꯣ
ꯇꯥꯔꯦ ꯇꯥꯔꯦ
ꯍꯜꯂꯣ
ꯇꯥꯔꯦ
ꯍꯣꯏꯅꯦ
ꯇꯥꯕ꯭ꯔꯣ
ꯇꯥꯔꯦ ꯇꯥꯔꯦ ꯑꯩꯗꯣ
ꯉꯁꯥꯏꯗꯨꯣ ꯅꯪꯉꯣꯟꯗ ꯀꯣꯜ ꯇꯧꯔꯛꯑꯝꯕꯗꯣ
ꯑꯥ
ꯑꯩꯗꯣ ꯍꯟꯗꯛ ꯀꯩꯅꯣꯃ ꯀꯣꯔꯁ ꯑꯃ ꯁꯨꯝ ꯇꯝꯊꯒꯦ ꯇꯧꯕꯅꯦꯕ ꯁꯥꯏꯕꯔ ꯀ꯭ꯔꯥꯏꯝ ꯀꯩꯀꯥꯒꯤ ꯃꯇꯥꯡ ꯑꯗꯨꯗꯣ ꯑꯩꯗ ꯁꯤ ꯕꯤ ꯑꯥꯏꯒꯨꯝꯕꯒꯤ ꯁꯨꯝ ꯆꯪꯅꯤꯡꯉꯛꯄ ꯍꯥꯏ ꯇꯥꯔꯦ ꯑꯗꯨꯒꯤ ꯁꯥꯏꯕꯔ ꯀ꯭ꯔꯥꯏꯝꯒꯨꯝꯕꯩ ꯃꯇꯥꯡ ꯑꯃ ꯑꯃ ꯀꯩ ꯀꯩ ꯂꯩꯕ ꯈꯣꯠꯄ ꯑꯗꯨꯒꯤ ꯃꯇꯥꯡꯗꯣ ꯁꯨꯝ ꯅꯪꯉꯣꯟꯗꯩ ꯈꯪꯅꯤꯡꯕ ꯍꯥꯏꯇꯥꯔꯦ ꯑꯗꯨ ꯅꯪ ꯅꯪꯒꯤ ꯂꯥꯏꯟꯁꯨ ꯈꯔ ꯈꯔ ꯌꯥꯎꯋꯤꯗꯅ ꯅꯪꯅ ꯇꯝꯕꯗꯨꯗ ꯑꯗꯨ ꯑꯗꯒꯤ ꯅꯪꯅ ꯈꯪꯕ ꯑꯦꯔꯤꯌꯥꯗꯨ ꯑꯣꯏꯕ ꯃꯥꯜꯂꯦ ꯀꯃꯥꯏ ꯀꯃꯥꯏꯅ ꯇꯧꯒꯦꯅ ꯇꯥꯟꯅꯅꯤꯡꯕ ꯅꯪꯅ ꯈꯪꯕꯗꯣ ꯍꯥꯏꯔꯛꯑꯣꯅ ꯍꯥꯏꯒꯦ ꯇꯧꯕ
ꯌꯥꯏꯌꯦ ꯑꯗꯨꯝ ꯇꯥꯟꯅꯁꯦ ꯑꯩ ꯌꯥꯝ ꯀꯟꯅ ꯈꯪꯕ ꯅꯠꯇ꯭ꯔꯁꯨ ꯑꯗꯨꯝ ꯈꯔ ꯈꯔ ꯃꯌꯥꯝꯅ ꯑꯗꯨꯝ ꯈꯪꯅ ꯑꯗꯨꯝ ꯅꯣꯂꯦꯖ ꯈꯪꯗ ꯌꯥꯗꯕꯈꯩꯗꯣ ꯀꯣ ꯍꯥꯏꯗꯤ ꯁꯥꯏꯕꯔ ꯀ꯭ꯔꯥꯏꯝ ꯍꯣꯏꯅꯦ ꯁꯥꯏꯕꯔ ꯀ꯭ꯔꯥꯏꯝꯁꯦ ꯀꯩꯁꯨ ꯄꯨꯗꯤ ꯅꯠꯇꯦꯗ ꯑꯩꯈꯣꯏ ꯊꯥꯏꯅ ꯑꯩꯈꯣꯏꯅ ꯃꯍꯧꯁꯥꯗ ꯑꯗꯨꯝ ꯀ꯭ꯔꯥꯏꯝ ꯀ꯭ꯔꯥꯏꯝꯅ ꯇꯧꯅꯔꯤꯁꯦ ꯍꯥꯏꯗꯤ ꯃꯤꯑꯣꯏꯕꯗ ꯑꯗꯨꯨꯝ ꯁꯣꯛꯀꯗꯕ ꯄꯟꯒꯗꯕ ꯍꯥꯏꯗꯤ ꯁꯣꯁꯥꯏꯇꯤꯗ ꯑꯄꯟꯕ ꯑꯣꯏꯒꯗꯕ ꯄꯣꯠꯇꯣ ꯏꯟꯗꯤꯕꯤꯖꯨꯋꯦꯜ ꯑꯣꯏꯔꯣ ꯍꯥꯏꯗꯤ ꯃꯤ ꯃꯁꯥ ꯑꯃꯇꯪꯗ ꯇꯧꯕ ꯑꯣꯏꯔꯣ ꯃꯤ ꯃꯌꯥꯝꯗꯕꯨ ꯇꯧꯕ ꯑꯣꯏꯔꯣ ꯑꯗꯨꯒꯤꯗꯨꯅꯤꯗ ꯑꯗꯨꯗ ꯀ꯭ꯔꯤꯃꯤꯅꯦꯜ ꯑꯦꯛꯇꯤꯚꯇꯤꯈꯩꯗꯣ ꯉꯁꯥꯏ ꯀ꯭ꯔꯤꯃꯤꯅꯦꯜ ꯇꯧꯔꯤꯕꯈꯩꯗꯣ ꯁꯤꯗꯅ ꯑꯃꯨꯛ ꯁꯥꯏꯕꯔ ꯀ꯭ꯔꯥꯏꯝꯁꯤꯗꯅ ꯑꯃꯨꯛ ꯑꯩꯈꯣꯏ ꯀꯝꯄ꯭ꯌꯨꯇꯔꯒꯨꯝꯕ ꯑꯗꯒꯤ ꯐꯣꯟ ꯍꯥꯏꯇꯥꯔꯦꯅꯦ ꯃꯣꯕꯥꯏꯜ ꯐꯣꯟ ꯍꯥꯏꯗꯤꯗꯤ ꯇꯦꯜ ꯑꯣꯏꯕ ꯗꯤꯚꯥꯏꯁ ꯀꯩꯁꯦ
ꯎꯝ
ꯑꯗꯒꯤ ꯑꯩꯈꯣꯏ ꯏꯟꯇꯔꯅꯦꯠꯇꯒ ꯇꯧꯔꯛꯏ ꯃꯌꯥꯝꯁꯦ ꯁꯤꯁꯤꯅꯦꯕ ꯁꯝꯅ ꯍꯥꯏꯔꯗꯤ ꯑꯩꯈꯣꯏ ꯉꯁꯥꯏꯒꯤ ꯃꯤ ꯑꯃꯅ ꯅꯪ ꯑꯣꯏꯔꯣ ꯑꯩ ꯑꯣꯏꯔꯣ ꯑꯗꯒꯤ ꯑꯇꯣꯞꯄ ꯃꯤ ꯑꯃꯅ ꯄꯩꯁꯥꯁꯦ ꯃꯤꯉꯣꯟꯗꯒꯤ ꯀꯩ ꯍꯥꯏꯅꯤ ꯑꯩꯈꯣꯏꯅ ꯄꯩꯁꯥꯥꯁꯦ ꯂꯧ ꯊꯣꯛꯑꯦ ꯈꯜꯂꯁꯦꯕ ꯉꯁꯥꯏꯒꯤ ꯇꯦꯛꯅꯣꯂꯣꯖꯤ ꯀꯩꯀꯥ ꯐꯣꯟ ꯀꯩꯀꯥꯁꯦ ꯁꯤꯖꯤꯟꯅꯔꯒ
ꯎꯝ
ꯑꯗ ꯄꯩꯁꯥꯗꯪ ꯅꯠꯇꯕ ꯑꯃꯨꯛ ꯑꯗꯒꯤ ꯑꯩꯒꯤ ꯄꯥꯔꯁꯣꯅꯦꯜ ꯏꯟꯐꯣꯔꯃꯦꯁꯟ ꯍꯥꯏꯇꯥꯔꯦꯅꯦꯀꯣ
ꯍꯣꯏ
ꯑꯩ ꯕꯦꯡ ꯑꯦꯀꯥꯎꯟ ꯅꯝꯕꯔꯕꯨ ꯑꯣꯏꯔꯣ ꯀꯩꯔꯣ ꯑꯗꯨꯒꯨꯝꯕ ꯃꯌꯥꯝ ꯑꯗꯨꯗꯒꯤ ꯑꯩꯒꯤ ꯂꯩꯐꯝ ꯆ ꯃꯐꯝ ꯑꯣꯏꯔꯣ ꯑꯗꯨꯒꯨꯝꯕ ꯃꯌꯥꯝꯗꯣ ꯑꯗꯨꯗ ꯍꯨꯔꯥꯟꯕꯒꯨꯝꯕ ꯑꯗꯒꯤ ꯑꯩꯒꯤ ꯀꯝꯄ꯭ꯌꯨꯇꯔ ꯑꯗꯒꯤ ꯑꯩ ꯐꯣꯟꯁꯦ ꯃꯤꯅ ꯄꯨꯔꯥ ꯁꯤꯖꯤꯟꯅꯈꯤꯕ ꯌꯥꯏꯑꯕꯀꯣ ꯀꯟꯇ꯭ꯔꯣꯜ ꯇꯧꯈꯤꯕ ꯑꯗꯨꯒꯨꯝꯕ ꯍꯦꯛ ꯑꯩꯈꯣꯏꯅ ꯍꯦꯛꯀꯤꯡ ꯍꯦꯛꯀꯤꯡ ꯀꯥꯏꯅ ꯍꯥꯏꯅꯕꯗꯣ
ꯑ
ꯑꯗꯒꯤ ꯑꯗꯨꯝ ꯑꯗꯒꯤ ꯐ ꯑꯩꯈꯣꯏꯒꯤ ꯁꯤꯛꯁꯇꯦꯝꯗ ꯃꯤꯅ ꯑꯩꯈꯣꯏꯅ ꯄꯥꯝꯗꯕ ꯑꯦꯗꯚꯔꯇꯤꯁꯃꯦꯟ ꯍꯥꯏꯇꯥꯔꯦꯅꯦꯀꯣ ꯑꯩꯈꯣꯏꯅꯗꯤ ꯊꯥꯔꯛꯄ ꯌꯥꯏ ꯀꯥꯏꯅ ꯍꯥꯏꯒꯗꯕ ꯑꯦꯗꯚꯔꯇꯤꯁꯃꯦꯟꯒ ꯊꯥꯔꯛꯄ ꯂꯩꯗꯅ ꯑꯗꯨꯒꯨꯝꯕ ꯃꯌꯥꯝꯗꯣ ꯑꯗꯨꯝ ꯁꯥꯏꯕꯔ ꯀ꯭ꯔꯥꯏꯝ ꯃꯅꯨꯡ ꯆꯜꯂꯦꯕ
ꯑꯣ ꯍꯥꯏꯁꯤꯅꯗꯤꯦ ꯑꯩꯈꯣꯏꯒꯤ ꯑꯦꯅꯤ ꯃꯦꯁꯦꯖ ꯁꯝꯃꯒ ꯍꯧꯖꯤꯛꯀ ꯂꯥꯛꯄꯁꯦ ꯀꯩꯅꯣ ꯏꯁꯄꯦꯝ ꯍꯥꯏꯗꯣꯏꯔꯥ
ꯑ
ꯗꯗꯤꯁ ꯀꯦꯝꯒꯨꯝꯕ ꯍꯥꯏꯗꯨꯔꯒ ꯑꯗꯨꯝ ꯑꯣꯏꯕ ꯌꯥꯏ ꯈꯣꯠꯄ ꯌꯥꯏ ꯀꯥꯏꯅ ꯄꯥꯏꯔꯨꯅꯨ ꯌꯦꯡꯉꯨꯅꯨ ꯀꯥꯏꯅ ꯍꯥꯏꯅꯕꯗꯣ
ꯍ
ꯑꯗꯨ ꯑꯗꯨꯝ ꯁꯥꯏꯕꯔ ꯀ꯭ꯔꯥꯏꯝꯗ ꯆꯤꯡꯗꯣꯏꯅꯦꯕ ꯃꯣꯏꯒ ꯃꯌꯥꯝꯁꯦ ꯎꯝ
ꯑ ꯑꯗꯨꯗꯒꯤ ꯁꯥꯊꯤꯔꯤꯁꯦ ꯑꯃꯨꯛ ꯁꯥꯏꯕꯔ ꯀ꯭ꯔꯥꯏꯝꯁꯤꯗꯤ ꯅꯛꯅꯗ꯭ꯔꯁꯨ ꯏꯕꯥꯅꯤ ꯅꯛꯅ ꯂꯩꯅꯗ꯭ꯔꯁꯨ ꯌꯥꯏꯑꯕ ꯃꯤ ꯑꯗꯨꯒ ꯑꯩꯅ ꯃꯤꯉꯣꯟꯗꯒꯤ ꯄꯩꯁꯥ ꯂꯧꯊꯣꯛꯅꯦꯅ ꯈꯜꯂꯁꯦ ꯃꯤꯗꯣ ꯑꯩ ꯅꯥꯛꯇ ꯂꯩꯇ꯭ꯔꯁꯨ ꯌꯥꯏꯑꯕ ꯑꯦꯅꯤ ꯄ꯭ꯔꯤꯊꯤꯕꯤꯒꯤ ꯑꯇꯩ ꯑꯇꯣꯞꯄ ꯃꯐꯝ ꯑꯃ ꯍꯦꯛꯇꯔꯤ ꯇꯧꯔꯛꯄ ꯌꯥꯏꯑꯕ ꯑꯗꯣ ꯀꯥꯏꯝꯁ ꯑꯗꯨꯗꯤ ꯅꯣꯏ ꯁꯥꯊꯤꯒꯤꯁꯦ
ꯑꯣ
ꯑꯩ ꯍꯧꯖꯤꯛꯇꯤ ꯑꯃꯨꯛ ꯑꯃꯨꯛ ꯍꯦꯟꯅꯁꯨ ꯍꯦꯟꯒꯠꯂꯛꯑꯦꯗꯅꯣ
ꯑꯣ
ꯁꯥꯏꯕꯔ ꯀ꯭ꯔꯥꯏꯝ ꯀꯥꯏꯁꯦ ꯑꯩꯈꯣꯏꯅ ꯏꯟꯇꯔꯅꯦꯠ ꯂꯥꯛꯑꯦ ꯑꯗꯒꯤ ꯅꯦꯠ ꯃꯌꯥꯝ ꯂꯥꯛꯑꯦ ꯑꯩꯈꯣꯏ ꯏꯟꯇꯔ ꯏꯟꯇꯔꯅꯦꯠꯅ ꯍꯧꯖꯤꯛꯇꯤ ꯗꯇꯥ ꯇꯥꯇꯥꯅ ꯁꯤꯖꯤꯟꯅꯔꯦꯗꯅ
ꯑꯣ
ꯑꯗꯨꯅ ꯑꯣꯟꯂꯥꯏꯟ ꯂꯩꯕꯒꯤ ꯆꯥꯡꯁꯦ ꯃꯌꯥꯝ ꯍꯦꯟꯒꯠꯂꯛꯑꯦ ꯃꯤꯁꯤꯡꯁꯦ
ꯍꯣꯏ
ꯑꯗꯨ ꯍꯦꯟꯒꯠꯂꯛꯄꯒꯤ ꯃꯇꯨꯡ ꯏꯟꯅ ꯑꯗꯨꯝ ꯉꯁꯥꯏꯒꯤ ꯀ꯭ꯔꯥꯏꯝ ꯃꯌꯥꯝꯁꯦ ꯑꯗꯨꯝ ꯍꯦꯟꯒꯠꯂꯛꯑꯦꯕ
ꯍꯣꯏ
ꯇꯧꯋ ꯑꯗꯨꯗꯨꯅ ꯊꯕ ꯀꯥꯏꯌꯥꯝꯗꯨꯁꯨ ꯑꯗꯨꯝ ꯍꯦꯟꯒꯠꯂꯛꯑꯦ
ꯑꯁꯦꯡꯕꯗꯤ ꯑꯩꯈꯣꯏꯒꯤ ꯃꯣꯕꯥꯏꯜꯒꯨꯝꯕ ꯏꯟꯇꯔꯅꯦꯠꯀꯤ ꯀꯩꯅꯣꯁꯤꯗꯤ ꯑꯩꯈꯣꯏ ꯈꯪꯗꯤ ꯈꯪꯕ ꯏꯟꯇꯔꯅꯦꯠꯁꯦ ꯀꯩꯅꯣꯗꯤ ꯐꯖꯅ ꯃꯃꯨꯠ ꯊꯤꯅ ꯈꯪꯗꯕ ꯃꯌꯥꯝꯅ ꯄꯥꯏꯅꯕꯁꯤꯅꯤ
ꯎꯝ
ꯃꯁꯤꯅ ꯑꯩꯈꯣꯏꯒꯤ ꯐꯖꯅ ꯄ꯭ꯔꯣꯒꯥꯝꯒꯨꯝꯕ ꯔꯟ ꯇꯧꯕ ꯍꯩꯕ ꯃꯤ ꯑꯣꯔ ꯁꯤꯒꯨꯝꯕ ꯀꯩ ꯍꯥꯏꯅꯤ ꯁꯣꯁꯤꯌꯦꯦꯜ ꯃꯦꯗꯤꯌꯥꯗꯒ ꯌꯥꯝꯅ ꯐꯖꯅ ꯈꯪ ꯍꯩꯔꯕ ꯃꯤꯅꯒ ꯑꯄꯪꯕ ꯊꯤꯔꯛꯄ ꯌꯥꯝ ꯃꯥꯜꯂꯦꯀꯣ ꯁꯤꯁꯦ
ꯃꯥꯥꯟꯅꯩ ꯍꯥꯏꯗꯤ ꯑꯩꯈꯣꯏ ꯑꯍꯟ ꯃꯤꯗꯜ ꯑꯦꯖ ꯍꯥꯏꯇꯥꯔꯦꯅꯦ ꯆꯍꯤ ꯃꯌꯥꯏ ꯆꯜꯂꯕ ꯃꯌꯥꯏ ꯆꯜꯂꯕ ꯑꯗꯒꯤ ꯂꯥꯏꯔꯤꯛ ꯂꯥꯏꯁꯨꯗꯤ ꯍꯩꯍꯧꯔꯒ ꯑꯅꯧꯕ ꯇꯦꯛꯅꯣꯂꯣꯖꯤ ꯊꯣꯛꯂꯛꯄꯁꯤꯗꯤ ꯐꯖꯅ ꯁꯤꯖꯤꯟꯅꯕ ꯍꯩꯇꯕꯁꯦꯀꯣ
ꯍꯣꯏ
ꯁꯤꯒꯨꯝꯕꯁꯦ ꯁꯤꯒꯨꯝꯕꯁꯦ ꯁꯤꯅꯦꯕ ꯃꯣꯏꯅ ꯌꯥꯝ ꯑꯦꯝ ꯇꯧꯔꯤꯁꯦ ꯑꯗꯒꯤ ꯔꯤꯇꯥꯌꯔꯃꯦꯟꯒꯤ ꯄꯩꯁꯥ ꯄ꯭ꯂꯥꯟꯒ ꯃꯌꯥꯝ ꯍꯥꯞꯆꯜꯂ ꯊꯝꯖꯕ ꯑꯍꯟ ꯂꯩꯗꯅꯀꯣ
ꯍꯣꯏ
ꯑꯗꯨꯒꯨꯝꯕꯁꯦ ꯌꯥꯝ ꯃꯣꯏꯅ ꯑꯦꯇꯦꯛ ꯇꯧꯔꯤꯁꯦ ꯍꯥꯏꯗꯤ ꯑꯇꯣꯞ ꯅꯦꯠꯀꯤ ꯉꯥꯛꯇ ꯅꯠꯇꯅꯁꯨ ꯍꯧꯖꯤꯛꯇꯤ ꯃꯣꯕꯥꯏꯜꯁꯤꯁꯨ ꯍꯣꯡ ꯍꯣꯡꯅ ꯄꯪꯉꯝ ꯐꯪꯅꯔꯦꯗꯣ ꯎ ꯍꯥꯏꯗꯤ ꯂꯩꯔꯛ ꯑꯃꯗ ꯑꯣꯏꯔꯣ ꯑꯃꯗ ꯑꯣꯏꯔꯣ ꯃꯣꯕꯥꯏꯜ ꯐꯣꯟꯒꯤ ꯑꯗꯨꯝ ꯄꯥꯡꯗ ꯍꯥꯡꯅꯔꯦꯗꯅ
ꯑꯣ
ꯑꯗ ꯑꯗꯨꯢ ꯃꯊꯛꯇ ꯑꯃꯨꯛ ꯑꯩꯈꯣꯏꯅ ꯑꯣꯟꯂꯥꯏꯟꯗ ꯄꯩꯁꯥ ꯊꯥꯕ ꯄꯩꯁꯥ ꯊꯥꯕꯅꯪꯛ ꯄꯩꯁꯥ ꯄꯪꯀꯥ ꯊꯥꯅꯔꯛꯑꯦ ꯏꯟꯐꯣꯔꯃꯦꯁꯟꯁꯨ ꯄꯪꯆꯔꯗ ꯁꯤꯌꯔ ꯇꯧꯅꯔꯦꯗꯅ ꯑꯩꯈꯣꯏ ꯍꯧꯖꯤꯛ ꯑꯃꯗ ꯑꯃꯗ ꯄꯩꯁꯥꯗꯣ ꯌꯥꯅꯕ ꯑꯊꯨ ꯑꯀꯥꯏ ꯅꯪꯅꯕꯅ ꯑꯗꯨꯗꯁꯨ ꯌꯥꯝꯅ ꯀꯩꯅꯣ ꯇꯧꯔꯦ ꯑꯗꯒꯤ ꯑꯩꯈꯣꯏꯈꯩꯅ ꯁꯤꯖꯤꯟꯅꯔꯤꯕ ꯃꯤꯗꯨꯅꯁꯨ ꯑꯃꯨꯛ ꯀꯃꯥꯏꯅ ꯅꯤꯌꯣꯝ ꯆꯨꯝꯅ ꯁꯤꯖꯤꯟꯅꯒꯅꯤꯗꯣ ꯈꯪꯗꯕ ꯃꯌꯥꯝ ꯂꯩꯀꯣ ꯑꯗꯨꯒꯨꯝꯕꯗꯨꯒꯁꯨ ꯑꯃꯨꯛ ꯍꯥꯏꯗꯤ ꯈꯔ ꯀꯩꯅꯣ ꯇꯧꯕ ꯌꯥꯎꯋꯦ ꯁꯥꯏꯕꯔ ꯀ꯭ꯔꯥꯏꯝ ꯍꯦꯟꯒꯠꯂꯛꯏꯁꯦ ꯑꯗꯨꯒꯨꯝꯕꯗꯨꯅꯁꯨ ꯃꯔꯝ ꯑꯣꯏꯀꯜꯂꯦꯕ ꯈꯔ
ꯎꯝ
ꯍ
ꯑꯗꯨ ꯁꯥꯏꯕꯔ ꯀ꯭ꯔꯥꯏꯝꯁꯦ ꯑꯩꯈꯣꯏꯒꯤ ꯍꯧꯖꯤꯛꯀꯥꯟꯗꯤ ꯕ꯭ꯂꯦꯛꯃꯦꯟ ꯇꯧꯔꯒ ꯅꯨꯄꯤ ꯑꯣꯏꯒꯦꯔꯥ ꯃꯣꯏꯒꯤ ꯁꯦꯛꯁ ꯄꯥꯔꯠꯅꯔꯗꯨꯒꯤ ꯑꯦꯅꯤ ꯚꯤꯗꯤꯑꯣ ꯕꯨ ꯑꯣꯏꯔꯁꯨ ꯑꯃꯕꯨ ꯑꯣꯏꯔꯁꯨ ꯑꯗꯨꯃꯥꯏꯅ ꯂꯤꯛ ꯑꯣꯏꯕꯒꯤ ꯃꯇꯥꯡ ꯑꯁꯦ ꯕ꯭ꯂꯦꯛꯃꯦꯟ ꯇꯧꯕꯤꯕ ꯌꯥꯝ ꯂꯩꯗꯅ
ꯎꯝ
ꯁꯤꯁꯨ ꯑꯗꯨꯝ ꯁꯥꯏꯕꯔ ꯀ꯭ꯔꯥꯏꯝꯗ ꯑꯗꯨꯝ ꯆꯤꯡꯕ ꯌꯥꯗꯣꯏꯔꯥ
ꯆꯤꯡꯗꯣꯏꯅꯦ ꯍꯥꯏꯗꯤ ꯉꯁꯥꯏꯒꯤ ꯕ꯭ꯂꯦꯛꯃꯦꯜ ꯇꯧꯔꯤꯕ ꯈꯣꯠꯂꯤꯕ ꯃꯌꯥꯝꯗꯣ ꯃꯈꯣꯡꯅ ꯇꯣꯡꯉ ꯆꯠꯂꯒ ꯇꯧꯔꯨꯕꯗꯤ ꯑꯝꯇ ꯅꯠꯇꯦꯗꯅꯀꯣ ꯃꯈꯣꯡ ꯊꯣꯡꯕ ꯆꯠꯄ ꯑꯣꯏꯒꯦꯔꯥ ꯑꯃ ꯑꯣꯏꯒꯦꯔꯥ ꯚꯤꯗꯤꯑꯣꯕ ꯅꯝꯃꯦ ꯚꯤꯗꯤꯑꯣꯗ ꯉꯁꯥꯏꯒꯤ ꯇꯦꯛꯅꯣꯂꯣꯖꯤ ꯑꯃ ꯁꯤꯖꯤꯟꯅꯔꯛꯏꯅꯤꯅꯀꯣ ꯑꯗꯩ ꯉꯥꯏ ꯉꯁꯥꯏꯒꯤ ꯉꯁꯥꯏꯒꯤ ꯃꯑꯣꯡꯁꯦ ꯑ ꯈ ꯑꯩꯈꯣꯏꯒꯤ ꯁꯥꯏꯕꯔ ꯀ꯭ꯔꯥꯏꯝꯒꯤ ꯃꯑꯣꯡꯁꯦ ꯈꯔ ꯑꯗꯨꯝ ꯂꯩꯌꯦꯕ ꯍꯥꯏꯗꯤ ꯃꯈꯜ ꯑꯗꯨꯝ ꯈꯥꯏꯗꯣꯛꯑꯦ ꯍꯥꯏꯇꯥꯔꯦ ꯑꯧꯎ ꯑꯩꯈꯣꯏꯒꯤ ꯐꯤꯁꯤꯡ ꯀꯥꯏꯅ ꯂꯩꯔꯤ ꯐꯤꯁꯤꯡꯁꯤꯅ ꯑꯃꯨꯛ ꯌꯥꯝ ꯊꯤꯅ ꯇꯣꯏꯅ ꯇꯧꯕ ꯄꯣꯠꯅꯤ ꯁꯤꯗꯤ ꯍꯥꯏꯗꯤ ꯑꯍꯟꯁꯤꯗ ꯑꯩꯈꯣꯏꯅ ꯂꯤꯡꯀꯨꯝꯕ ꯊꯥꯖꯤꯜꯂꯅꯤꯗꯅꯀꯣ ꯑꯗꯒꯤ ꯕꯦꯡ ꯕꯦꯡ ꯑꯦꯀꯥꯎꯟꯒꯨꯝꯕ ꯍꯥꯏꯗꯤ ꯕꯦꯡꯀꯤ ꯃꯤ ꯍꯥꯏꯇꯥꯔꯦꯀꯣ ꯑꯗꯒꯤ ꯒꯕꯔꯃꯦꯟꯀꯨꯝꯕ ꯑꯗꯒꯤ ꯃꯥꯅ ꯊꯥꯖꯔꯤꯕ ꯃꯤꯁꯤꯡ ꯍꯥꯏꯇꯥꯔꯦ ꯑꯗꯨ ꯁꯥꯔꯒ ꯉꯁꯥꯏꯒꯤ ꯌꯨꯖꯔ ꯅꯦꯝꯒꯨꯝꯕ ꯑꯗꯒꯤ ꯄꯥꯁꯋꯥꯔꯗ ꯑꯗꯒꯤ ꯑꯩꯈꯣꯏ ꯍꯧꯖꯤꯛꯇꯤ ꯑꯣ ꯇꯤ ꯄꯤ ꯑꯣ ꯇꯤ ꯄꯤꯅ ꯌꯥꯝ ꯇꯧꯅꯔꯦꯗꯅꯀꯣ
ꯍꯣꯏ
ꯑꯣ ꯇꯤ ꯄꯤ ꯂꯥꯛꯄ꯭ꯔꯥ ꯀꯥꯏꯅ ꯇꯧꯕꯤꯗꯣ
ꯑꯥ ꯑꯥ
ꯑꯗꯨꯒꯨꯝꯕꯁꯨ ꯌꯥꯝ ꯌꯥꯎꯔꯦ ꯑꯗꯒꯤ ꯉꯁꯥꯏꯒꯤ ꯕꯦꯡꯀꯤ ꯏꯟꯐꯣꯔꯃꯦꯁꯟ ꯌꯥꯝ ꯑꯗꯨꯃꯥꯏꯅ ꯇꯧꯔꯒ ꯈꯗ꯭ꯔꯛ ꯇꯧꯔꯒ ꯌꯥꯝ ꯂꯧꯊꯣꯛꯅꯩꯑꯕ
ꯎꯝ ꯎꯝ
ꯑꯩꯈꯣꯏ ꯉꯁꯥꯏꯒꯤ ꯃꯦꯁꯦꯁꯁꯦ ꯊꯥꯔꯛꯑꯅꯤ ꯑꯥ ꯅꯪꯒꯤ ꯕꯦꯡ ꯑꯦꯀꯥꯎꯟꯗꯣ ꯊꯤꯡꯖꯜꯂꯅꯤ ꯊꯤꯡꯖꯤꯟꯗꯅꯕ ꯑꯁꯤꯒꯤꯒꯤ ꯂꯤꯡꯁꯤꯗ ꯅꯝꯃꯨ ꯀꯥꯏꯅꯀꯣ ꯑꯗꯨꯃꯥꯏꯅ ꯅꯝꯍꯜꯂꯒ ꯏꯟꯐꯣꯔꯃꯦꯁꯟꯁꯦ ꯁꯤꯌꯔ ꯇꯧꯔꯒ ꯀꯩ ꯍꯥꯏꯅꯤ ꯑꯗꯨꯝ ꯃꯤꯒꯤ ꯄꯥꯔꯁꯣꯅꯦꯜ ꯏꯟꯐꯣꯔꯃꯦꯁꯟꯗꯣ ꯂꯧꯊꯣꯛꯃꯤꯅ ꯄꯩꯁꯥꯗꯨꯁꯨ ꯑꯗꯨꯝ ꯂꯧꯊꯣꯛꯑꯦꯗꯅꯀꯣ
ꯍꯣꯏ
ꯑꯗꯨꯃꯥꯏꯅ ꯉꯁꯥꯏꯒꯤ ꯂꯤꯡꯀꯗꯣ ꯌꯥꯝ ꯑꯁꯦꯡꯕ ꯃꯥꯜꯂꯒꯀꯣ ꯁꯦꯡꯗꯤ ꯁꯦꯡꯗꯕ ꯌꯥꯝ ꯂꯩꯔꯤꯕ ꯑꯗꯒꯤ
ꯐꯤꯁꯤꯡ ꯀꯧꯋꯦꯕꯀꯣ
ꯑ ꯐꯤꯁꯤꯡꯒꯅ ꯈꯪꯅꯩꯔꯤꯕ ꯁꯤꯒꯨꯝꯕꯁꯤꯅ ꯑꯃꯨꯛ ꯑꯗꯨ ꯑꯗꯨꯗ ꯅꯠꯇꯕꯤꯗ ꯑꯩꯈꯣꯏ ꯉꯁꯥꯏꯒꯤ ꯄꯥꯔꯁꯣꯅꯦꯜ ꯏꯟꯐꯣꯔꯃꯦꯁꯟ ꯍꯥꯏꯇꯥꯔꯦꯅꯦ ꯑ ꯑꯩꯈꯣꯏꯅ ꯉꯁ ꯉꯁꯥꯏꯒꯤ ꯏꯁꯥꯒꯤ ꯏꯟꯐꯣꯔꯃꯦꯁꯟ ꯑꯙꯥꯔ ꯀꯥꯔꯠ ꯑꯗꯨꯗꯒꯤ ꯄꯥꯟ ꯀꯥꯔꯠ ꯕꯦꯡ ꯗꯤꯇꯦꯜꯁ ꯀꯣ ꯑꯗꯩ ꯄꯥꯁꯄꯣꯔꯠ ꯁꯤꯗ ꯗꯔꯀꯥꯔ ꯌꯥꯝ ꯂꯩꯔꯤꯖꯩ ꯑꯗꯩ ꯀ꯭ꯔꯦꯗꯤꯠ ꯀꯥꯔꯠ ꯀꯥꯏ ꯁꯤꯒꯨꯝꯕꯈꯩꯁꯦ ꯁꯤꯒꯤ ꯑꯗꯨꯝ ꯑꯙꯥꯔ ꯀꯥꯔꯗ ꯑꯗꯒꯤ ꯁꯤꯒꯨꯝꯕ ꯄꯥꯟ ꯀꯥꯔꯗ ꯃꯌꯥꯝꯁꯤꯅ ꯑꯗꯨꯝ ꯑꯩꯈꯣꯏ ꯃꯤꯑꯣꯏꯕ ꯃꯤ ꯑꯃꯒꯤ ꯍꯥꯏ ꯍꯥꯏꯇꯥꯥꯔꯦ ꯍꯧꯖꯤꯛ ꯏꯟꯗꯤꯌꯥꯒꯤ ꯑꯣꯏꯅ ꯀꯣ
ꯎꯝ
ꯑꯗꯨꯝ ꯁꯤꯁꯤꯅ ꯏꯟꯐꯣꯔꯃꯦꯁꯟ ꯑꯃ ꯍꯥꯏꯗꯤ ꯃꯤ ꯑꯃ ꯑꯗꯨꯒꯤ ꯗꯥꯏꯔꯦꯛ ꯑꯗꯨꯝ ꯀꯝꯄ꯭ꯂꯤꯠ ꯏꯟꯐꯣꯔꯃꯦꯁꯟ ꯑꯗꯨꯝ ꯐꯪꯕ ꯉꯝꯃꯦ ꯍꯥꯏꯇꯥꯔꯦ ꯍꯥꯏꯗꯤ ꯀ꯭ꯔꯦꯗꯤꯠ ꯀ꯭ꯔꯦꯗꯤꯠ ꯀꯥꯔꯗꯈꯣꯏ ꯑꯦ ꯇꯤꯦꯝꯥꯔ ꯇꯣꯄ
ꯎꯝ ꯎꯝ
ꯑꯗꯨꯒꯨꯝꯕꯗ ꯑꯗꯨꯃꯥꯏꯅ ꯃꯤ ꯑꯃꯁꯦ ꯅꯪ ꯑꯩꯁꯦ ꯅꯪ ꯁꯥꯔꯒ ꯅꯪꯒꯤ ꯏꯟꯐꯣꯔꯃꯦꯁꯟ ꯃꯌꯥꯝꯁꯦ ꯂꯧꯊꯣꯛꯄ ꯍꯥꯏꯇꯥꯔꯦ ꯑꯗꯨꯒ ꯑꯙꯔ ꯀꯥꯔ ꯀꯩꯀꯥꯗꯣ ꯃꯣꯏꯅ ꯐꯪꯈ꯭ꯔꯒꯗꯤ ꯑ ꯑꯩꯈꯣꯏꯅ ꯀꯩ ꯍꯥꯏꯅꯤ ꯑꯩꯅ ꯁꯤꯖꯤꯟꯅꯅꯤꯡꯕ ꯑꯩꯅ ꯑꯔꯥꯟꯕ ꯊꯕꯥꯛ ꯑꯃ ꯇꯧꯒꯦ ꯍꯥꯏꯗ ꯅꯪꯒꯤ ꯁꯝꯅ ꯍꯥꯏꯔꯕꯗ ꯅꯪꯒꯤ ꯁꯤꯝ ꯀꯥꯔꯗꯁꯦ ꯅꯪꯒꯤ ꯁꯤꯝ ꯀꯥꯔꯠꯇ ꯂꯩꯗꯣꯏꯅꯤꯗꯅ ꯅꯪ ꯃꯃꯤꯡꯁꯦ ꯅꯪꯒꯤ ꯁꯤꯝ ꯀꯥꯔꯠꯁꯦ ꯑꯩꯅ ꯁꯤꯖꯤꯟꯅꯔꯒ ꯑꯇꯣꯞꯄ ꯃꯤꯗ ꯀꯣꯜ ꯇꯧꯁꯜꯂꯒ ꯄꯩꯁꯥ ꯂꯧ ꯎꯅꯕ ꯈꯣꯠꯅꯕ ꯈꯛꯇ ꯇꯧꯔꯝꯃꯦꯅ ꯈꯜꯂꯁꯦꯕ ꯑꯗꯨ ꯁꯤꯗ ꯑꯥꯏꯗꯦꯟꯇꯤꯇꯤ ꯊꯦꯞ ꯀꯧꯋꯦꯕ ꯍꯥꯏꯗꯤ ꯑ ꯅꯪꯒ ꯑꯩꯒ ꯐ ꯐꯖꯅ ꯇꯤꯟꯅꯔꯦ ꯑꯗꯨꯗꯒꯤ ꯅꯪꯒꯤ ꯐꯣꯟꯁꯦ ꯑꯩꯅ ꯄꯥꯏꯔꯦ ꯑꯩ ꯐꯣꯟꯁꯦ ꯑꯩꯅ ꯄꯥꯏꯔꯒ ꯅꯪꯒ ꯈꯪꯅꯕ ꯃꯤ ꯑꯃꯗ ꯀꯣꯜ ꯇꯧꯁꯜꯂꯦ ꯑꯣꯔ ꯃꯦꯁꯦꯖ ꯊꯥꯖꯜꯂꯦ ꯑꯗꯨꯒ ꯑ ꯅꯪꯗꯣ ꯄꯩꯁꯥ ꯌꯥꯝꯅ ꯗꯔꯀꯥꯔ ꯂꯩꯔꯦ ꯁꯤꯒꯤ ꯑꯦꯀꯥꯎꯟꯁꯤꯗ ꯄꯩꯁꯥ ꯑꯃꯝꯇ ꯀꯥꯞꯄꯤꯔꯛꯎ ꯀꯥꯏꯅ ꯍꯥꯏꯔꯒ ꯂꯧꯈꯤꯕꯁꯨ ꯌꯥꯏꯗꯅꯀꯣ ꯑꯗꯒꯤ ꯅꯪ ꯑꯩꯅ ꯐꯣꯟꯁꯦ ꯂꯧꯔꯒ ꯃꯤ ꯑꯇꯣꯞꯄ ꯑ ꯑꯃꯗ ꯀꯣꯜ ꯇꯧꯔꯦ ꯈꯜꯂꯁꯦꯕ ꯀꯣꯜ ꯇꯧꯔꯒ ꯃꯤꯗꯨꯗ ꯑꯣ ꯇꯤ ꯄꯤ ꯂꯥꯛꯑꯝꯒꯅꯤ ꯀꯥꯏꯅ ꯍꯥꯏꯔꯒ ꯑꯗꯨ ꯇꯤ ꯄꯤꯗꯣ ꯑꯝꯇ ꯊꯥꯕꯤꯔꯛꯎ ꯀꯥꯏꯅ ꯍꯥꯏꯔꯒ ꯏꯟꯐꯣꯔꯃꯦꯁꯟ ꯑꯗꯨꯝ ꯂꯧꯊꯣꯛꯄ ꯌꯥꯏ ꯍꯥꯏꯇꯥꯔꯦ ꯍꯥꯏꯗꯤ ꯑꯩꯅ ꯑꯩꯅ ꯅꯪ ꯁꯥꯔꯒ ꯐꯣꯟꯒꯤ ꯊ꯭ꯔꯨꯗ ꯍꯥꯏꯗꯤ ꯗꯤꯖꯤꯇꯦꯜ ꯇꯦꯛꯅꯣꯂꯣꯖꯤ ꯃꯌꯥꯝꯒꯤ ꯊ꯭ꯔꯨꯗꯒꯤ ꯑ ꯐꯠꯇꯕ ꯊꯕꯛ ꯇꯧꯔꯒꯗꯤ ꯑꯗꯨꯗꯨꯅ ꯑꯥꯏꯗꯦꯟꯇꯤꯇꯤ ꯊꯦꯞ ꯀꯥꯏꯅ ꯍꯥꯏꯅꯩꯌꯦꯕ ꯑꯗꯒꯤ ꯍꯣꯏ ꯑꯗꯨ ꯑꯗꯨ ꯅꯠꯇꯕꯤꯗ ꯑꯃꯨꯛ ꯍꯦꯛꯀꯤꯡ ꯀꯥꯏꯅ ꯂꯩꯗꯅ ꯑꯩꯈꯣꯏ ꯍꯦꯛꯀꯤꯡ ꯑꯗꯨꯝ ꯈꯪꯅꯩꯗꯅ
ꯍꯣꯏ ꯍꯣꯏ
ꯍꯥꯏꯗꯤ ꯅꯪꯒꯤ ꯐꯣꯟꯗ ꯑꯗꯒꯤ ꯅꯪꯒꯤ ꯀꯝꯄ꯭ꯌꯨꯇꯔꯗ ꯅꯪꯅ ꯑ ꯅꯁꯥ ꯑꯌꯥꯕ ꯌꯥꯎꯗꯅ ꯍꯥꯏꯇꯥꯔꯦ ꯑꯩꯅ ꯆꯪꯁꯤꯜꯂꯒ ꯐꯥꯏꯜ ꯑꯌꯥꯎꯕꯈꯩꯒꯤ ꯂꯧ ꯊꯣꯛꯣꯛꯄ ꯑꯗꯒꯤ ꯅꯪꯒꯤ ꯁꯤꯁꯇꯦꯝꯗꯣ ꯑꯩꯒꯤ ꯀꯟꯇ꯭ꯔꯣꯜꯗ ꯊꯝꯕ ꯍꯥꯏꯇꯥꯔꯦꯅꯦ ꯑꯗꯨꯒꯨꯝꯕꯁꯤꯅ ꯑꯃꯨꯛ ꯍꯦꯛꯀꯤꯡ ꯀꯥꯏꯅ ꯑꯗꯨꯝ ꯍꯥꯏꯅꯩ ꯑꯗꯒꯤ ꯑꯩꯈꯣꯏꯒꯤ ꯃꯦꯜꯋꯦꯌꯔ ꯑꯦꯇꯦꯛ ꯀꯥꯏꯗ ꯑꯃꯨꯛ ꯂꯩꯔꯤꯕ ꯁꯥꯏꯕꯔꯗꯁꯨ ꯀꯣ
ꯎꯝ ꯎꯝ
ꯑꯃ ꯑꯩꯈꯣꯏꯒꯤ ꯉꯁꯥꯏ ꯑꯩꯅ ꯍꯥꯏꯈꯤꯕꯗꯣ ꯑꯃ ꯑꯩꯈꯣꯏꯅ ꯄꯥꯝꯗꯕ ꯑꯦꯗꯚꯔꯇꯤꯁꯃꯦꯟꯒ ꯊꯣꯛꯂꯛꯄ ꯚꯥꯏꯔꯁ ꯆꯪꯕ ꯚꯥꯏꯔꯁ ꯆꯪꯕ ꯀꯥꯏꯅ ꯍꯥꯏꯅꯕꯗꯣ ꯑꯗꯨꯒꯨꯝꯕ ꯃꯌꯥꯝꯗꯨꯅꯦꯕ ꯑꯩꯈꯣꯏꯅ ꯃꯦꯜꯋꯦꯔ
ꯍꯇꯔꯗꯒ ꯑꯦꯟꯇꯤꯚꯥꯏꯔꯁ ꯍꯥꯞꯄꯨ ꯀꯩꯀꯥ ꯍꯥꯞꯄ ꯍꯥꯏꯅꯕꯗꯣ
ꯍ ꯍꯣꯏ ꯍꯣꯏ ꯑꯗꯨꯒꯤꯗꯣ ꯑ ꯑꯗꯒꯤ ꯑꯗꯨꯒꯨꯝꯕꯗꯣ ꯑꯗꯨꯝ ꯑ ꯁꯕ ꯀꯌꯥ ꯃꯅꯨꯡ ꯆꯜꯂ ꯍꯥꯏꯇꯥꯔꯦ
ꯎꯝ ꯑꯗꯨꯗꯤ ꯏꯇꯥꯎ ꯍꯧꯖꯤꯛꯁ ꯑꯦꯋꯥꯔꯅꯦꯁꯀꯨꯝꯕ ꯑꯃ ꯐꯖꯅ ꯆꯠꯄ ꯈꯣꯠꯄ ꯃꯊꯧ ꯇꯥꯔꯦꯅꯦꯀꯣ ꯁꯥꯏꯕꯔ ꯀ꯭ꯔꯥꯏꯝ ꯃꯇꯥꯡꯁꯦ ꯃꯤꯄꯨꯝ ꯈꯨꯗꯤꯡꯃꯛꯁꯨꯦ ꯈꯟꯕꯃ
ꯎꯝ ꯅ ꯂꯣꯝꯗꯖꯒꯥꯗ ꯈꯪꯗ꯭ꯔꯒꯗꯤ ꯃꯤ ꯀꯩꯁꯦ ꯀꯩ ꯍꯥꯏꯅꯤ ꯑꯗꯨꯝ ꯃꯌꯥꯝꯅ ꯇꯧꯅꯩꯅ ꯑꯗꯨꯝ ꯇꯧꯕ ꯍꯥꯏꯇꯥꯔꯦꯀꯣ ꯑꯗꯨꯒ ꯀꯔꯤꯝ ꯈꯪꯖꯗꯕ ꯈꯔ ꯄꯪꯕꯗꯤ ꯑꯗꯨꯝ ꯄꯋꯥꯐꯝꯗ ꯑꯗꯨꯝ ꯇꯥꯅꯕ ꯂꯝꯕꯤ ꯑꯃ ꯑꯗꯨꯝ ꯑꯣꯏ ꯍꯥꯏꯇꯥꯔꯦ ꯑꯗꯨꯒꯨꯝꯕꯒꯩꯁꯦ ꯉꯁꯥꯏꯒꯤ ꯅꯪꯅꯒ ꯍꯥꯏꯕ ꯃꯤꯒꯤ ꯄꯥꯔꯁꯣꯅꯦꯜ ꯚꯤꯗꯤꯑꯣ ꯅꯨꯡꯗꯣꯟ ꯅꯝꯃꯒ ꯁꯦꯠꯀ ꯇꯧꯕꯁꯦ
ꯑ ꯍꯣꯏ
ꯑꯁꯤꯒꯨꯝꯕꯁꯤꯅ ꯑꯃꯨꯛ ꯉꯁꯥꯏꯒꯤ ꯁꯥꯏꯕꯔ ꯕꯨꯂꯤꯡ ꯀꯥꯏꯅ ꯑꯗꯨ ꯑꯗꯨꯏ ꯃꯅꯨꯡꯗ ꯆꯜꯂꯦꯕ ꯑ ꯁꯕ
ꯌꯥꯝ ꯅꯨꯡꯉꯥꯏꯔꯦ ꯏꯇꯥꯎ ꯏꯇꯥꯎꯅ ꯁꯤꯒꯤ ꯏꯟꯐꯣꯔꯃꯦꯁꯟ ꯁꯤꯌꯥꯔ ꯇꯧꯕꯁꯦ ꯑꯩ ꯑꯣ ꯉꯥꯏꯍꯥꯛꯇꯪ ꯂꯩꯔꯒ ꯑꯃꯨꯛ ꯇꯧꯔꯛꯀꯦ ꯏꯇꯥꯎꯗꯤꯩ ꯀꯩꯅꯣ ꯏꯇꯥꯎꯁꯤꯁ ꯑꯩꯅꯨꯛ ꯇꯧꯔꯦ ꯑꯃꯨꯛ ꯀꯩꯅꯣ ꯅꯪ ꯑꯃꯨꯛ ꯇꯧꯔꯛꯑꯦ ꯑꯩꯅ ꯑꯃꯨꯛ ꯊꯝꯖꯤꯟꯗꯣꯣꯔꯦ ꯇꯧꯔꯤꯁꯦ ꯊꯝꯃꯒꯦ ꯊꯝꯃꯒꯦ
ꯜ ꯀꯩꯁꯨ ꯀꯥꯏꯗꯦ ꯑꯗꯨꯝ ꯅꯪ ꯗ ꯀꯥꯔꯗ꯭ꯔ ꯍꯥꯏꯔꯛꯑꯣ
ꯍꯣꯏ ꯍꯣꯏ
ꯎ
ꯎ